ꯍꯜꯂꯣ ꯎꯝ ꯀꯩꯗꯩꯅꯣ
ꯂꯣꯏꯔꯦ ꯂꯣꯏꯔꯒ ꯐꯣꯟ ꯄꯥꯏ ꯋꯥꯔꯤ ꯁꯟꯅꯔꯤ ꯅꯪꯒ
ꯆꯁ ꯀꯩ ꯏꯟꯁꯥꯡ ꯆꯥꯒꯦ
ꯀꯨꯕꯤ ꯆꯥꯏꯌꯦ ꯅꯣꯏꯗꯤ
ꯀ꯭ꯋꯥ ꯆꯝꯐꯨꯠꯅꯦ ꯑꯗꯨꯒ ꯉꯔꯥꯡꯒꯤ ꯑꯦꯟꯁꯥꯡ ꯈꯔꯒ ꯆꯥꯏ
ꯒꯨꯁꯀꯣꯁ‌ꯦ ꯌꯥꯝ ꯍꯥꯎꯕ꯭ꯔꯣ
ꯎꯝ ꯍꯥꯎꯋꯦ ꯆꯝꯐꯨꯠꯁꯨ ꯍꯥꯎꯋꯦ
ꯍꯤꯟꯖꯥꯡꯁꯨ ꯍꯥꯎꯋꯦ
ꯅꯪꯒꯤ ꯅꯝꯕꯔꯐꯥꯎ ꯕꯥꯏꯍꯥꯔꯠ ꯇꯧꯔꯅꯤ ꯍꯦ
ꯐꯥꯃꯟꯕꯒꯤ
ꯐꯃꯟꯕꯒꯤ ꯊꯧꯃꯟꯕꯒꯤ ꯇꯧꯃꯟꯕꯒꯤ ꯉꯁꯤꯗꯤ ꯆꯠꯀꯗ꯭ꯔꯣ
ꯗ꯭ꯋꯨꯇꯤꯔꯣ ꯎꯝ ꯆꯠꯀꯅꯤ
ꯉꯁꯤꯅ ꯂꯣꯏꯔꯦ
ꯑꯥ ꯉꯁꯤꯅ ꯂꯣꯏꯔꯦ ꯉꯁꯤꯅ ꯅꯥꯏꯠ ꯅꯥꯏꯠ ꯗ꯭ꯌꯨꯇꯤꯒꯤ ꯑꯣꯏꯅꯗꯤ ꯂꯣꯏꯔꯦ ꯃꯊꯪꯗꯤ ꯏꯚꯤꯅꯤꯡ ꯂꯥꯛꯀꯗ
ꯑꯣ ꯑꯣ ꯐꯔꯦꯅꯦ ꯑꯗꯨꯗꯣ
ꯍꯣꯏ ꯅꯥꯏꯠ ꯗ꯭ꯨꯌꯇꯤ ꯆꯠꯕꯕꯨꯗꯤ ꯏꯚꯤꯅꯤꯡꯅ ꯐꯩꯅꯦ
ꯎꯝ ꯏꯚꯤꯅꯤꯡ ꯄꯨꯡ ꯀꯌꯥ ꯐꯥꯎꯔꯣ ꯄꯨꯡ ꯄꯨꯡ ꯑꯃꯗꯒꯤ
ꯏꯚꯤꯅꯤꯡꯗꯤ ꯄꯨꯡ ꯑꯃꯗꯒꯤꯅ ꯇꯔꯨꯛ ꯐꯧ
ꯎꯝ ꯌꯥꯏꯗ
ꯐꯥꯏꯕ ꯑꯋꯥꯔ ꯈꯛꯇꯅꯦꯕ ꯑꯗꯨꯗꯤ ꯀꯩꯁꯨ ꯀꯥꯏꯗꯦꯗꯅ
ꯎꯝ ꯋꯥꯔꫭꯏꯗꯤ ꯑꯗꯨꯗ ꯗꯤ ꯅꯣꯏꯒꯤ ꯅꯪꯒꯤ ꯁꯤꯐꯇ ꯅꫭꯏꯒꯤ ꯁꯤꯐꯇ ꯑꯃꯨꯛꯀ ꯃꯤ ꯅꯣꯏꯒꯤ ꯒꯤ ꯅꯃꯥꯟꯅꯕꯤꯁꯤꯡꯗ ꯑꯃꯒ ꯆꯦꯟꯖ ꯇꯧꯅꯥ ꯃꯥꯜꯂꯦ
ꯎꯝ ꯀꯔꯤꯌꯦ
ꯅꯣꯏ ꯅꯪꯒꯤ ꯒꯤꯇꯗꯣ ꯅꯃꯥꯟ ꯅꯕꯤꯁ ꯁꯤꯡꯅ ꯑꯃꯨꯛꯀ ꯁꯤꯐ ꯇꯧꯒꯗꯧ ꯃꯥꯜꯂꯦꯕ ꯃꯣꯏꯅ ꯑꯃꯨꯛꯀ ꯃꯍꯨꯠ ꯁꯤꯟꯗꯧ ꯃꯥꯜꯂꯦꯕ
ꯑꯁ ꯁꯤꯜꯂꯔꯣꯏ ꯑꯩꯈꯣꯏ ꯄꯨꯂꯞ ꯑꯣꯏꯅ ꯊꯥꯏ ꯑꯩꯈꯣꯏꯒꯤꯗꯤ
ꯑꯣ ꯑꯇꯣꯞꯄ ꯀꯣꯂꯦꯖ ꯑꯃꯗ ꯂꯥꯛꯑꯅꯤ
ꯑꯥ ꯍꯣꯏ ꯃꯣꯏ ꯑꯇꯣꯞꯄ ꯀꯣꯂꯦꯖ ꯑꯥ ꯑꯣꯏꯅ ꯆꯠꯂꯅꯤ ꯑꯈꯣꯏꯗꯤ ꯆꯠꯂꯔꯣꯏ ꯅꯥꯏꯠꯇꯤ ꯆꯠꯂꯔꫭꯏꯗ ꯑꯩꯈꯣꯏꯕ ꯑꯩꯈꯣꯏꯒꯤ ꯏꯟꯁꯇꯤꯇ꯭ꯌꯨꯠꯀꯤ ꯑꯣꯏꯅ ꯑꯩꯈꯣꯏ ꯕꯦꯁꯇꯤ
ꯅꫭꯏ ꯀꯩꯅꯣ ꯖ ꯑꯦꯟꯒꯤ ꯀꯩꯅꯣꯗ ꯀꯝꯄꯥꯎꯟꯗꯝ ꯂꯩꯕ꯭ꯔꯣ
ꯂꯩꯇ‌ꯦ
ꯀꯥꯏ ꯋꯥꯏꯔꯅꯣ ꯑꯩꯒꯤ ꯀꯣꯂꯦꯖꯇꯤ
ꯎꯝ ꯀꯩꯅꯣ ꯕꯕꯤꯅꯥ ꯗꯥꯏꯅꯣꯁꯇꯤꯛ ꯂꯩꯕꯗꯣ ꯈꯪꯕ꯭ꯔꯥ
ꯀꯩꯅꯣꯣꯔꯣꯝꯗ ꯈꯨꯔꯥꯏꯔꯣꯝꯗ
ꯎ ꯎ ꯈꯔ ꯑꯁꯅꯅꯥꯅꯥ ꯅꯠꯇꯦ ꯅꯠꯇꯦ ꯅꯠꯇꯦ ꯑꯗꯨꯒꯤ ꯍꯦꯛ ꯑꯣꯄꯣꯖꯤꯠꯇ
ꯀꯅꯥ ꯄꯇꯥꯏ ꯐ ꯈꯪꯗ꯭ꯔꯦꯗ ꯕꯕꯤꯅꯥꯁꯨ ꯑꯃꯅꯤꯟꯗꯅ
ꯔꯣꯕꯤꯅ ꯍꯥꯏꯗꯅꯣꯇꯤꯒ ꯂꯩꯕꯠꯇꯁ ꯇꯧꯕꯣꯟ
ꯎꯝ ꯎꯝ ꯎꯝ ꯎꯥ
ꯀ ꯍꯦꯛ ꯑꯣꯄꯣꯖꯤꯠꯀꯤ ꯂꯝꯕꯤ ꯆꯨꯝꯅ ꯆꯠꯄꯗꯣ ꯑꯗꯨꯗ ꯅꯦꯛꯇꯣ ꯑꯗꯨꯗ ꯂꯩꯔꯦ ꯅ ꯑꯦ ꯑꯩꯈꯣꯏꯗꯤ
ꯏꯁꯇ꯭ꯔꯦꯠ ꯀꯣ ꯈꯣꯡꯅ ꯑꯗꯨꯝ ꯆꯠꯄ꯭ꯔꯣ ꯅꯣꯏ
ꯆꯠꯂꯀ
ꯑꯣ
ꯈ
ꯒꯦꯠꯇꯒꯤꯦ ꯀꯩꯅꯣ ꯆꯪꯉ ꯐꯅꯤ ꯂꯥꯞꯇꯤ ꯂꯥꯞꯅꯤ ꯀꯨꯏꯅꯗ ꯆꯠꯄꯅꯦ ꯅꯨꯡꯁꯥ ꯁꯥꯔꯗꯤ
ꯍꯣꯏ ꯑꯗꯣ ꯅꯨꯡꯗꯥꯡ ꯆꯠꯄꯅꯤꯅ ꯈꯔ ꯐꯩ ꯅꯨꯡꯊꯤꯟꯗꯅꯤ ꯑꯃꯨꯛ ꯋꯥꯗꯣꯏ ꯗꯤ ꯋꯥꯅꯤ ꯑꯗꯨꯗ ꯌꯥꯝ ꯋꯥꯕ ꯑꯣꯏꯔꯔꯣꯏ ꯃꯇꯝꯗꯣ
ꯎ ꯃ
ꯌꯥꯝ ꯋꯥꯕꯔꯣ ꯍꯩ ꯍꯥꯏꯔꯅ
ꯌꯨꯝꯗ ꯂꯩꯃꯟꯕ ꯅꯨꯡꯉꯥꯏ
ꯑ ꯑꯗꯨꯁꯨ ꯑꯋꯥꯕ ꯑꯃ ꯃꯈꯜꯂ
ꯑ ꯑꯁꯇꯃꯁꯨ ꯋꯥꯗꯤ ꯅꯨꯅꯨꯡ ꯃꯥꯔꯤꯌꯦ ꯐ꯭ꯔꯤꯗ ꯂꯩꯔꯒ ꯋꯥꯕꯗꯤ ꯇꯥꯛꯐꯝ ꯈꯪꯅꯤ ꯋꯥ
ꯎꯝ ꯊꯕꯛ ꯁꯨꯕꯗꯅ
ꯍꯣꯔꯦꯟ ꯑꯗꯨꯅꯨꯡꯉꯆꯨꯒꯅꯤ ꯤꯗꯤꯡꯗ
ꯗ꯭ꯔꯒꯣꯟ ꯗ꯭ꯔꯥꯒꯣꯟ ꯐ꯭ꯔꯨꯠꯀꯤ ꯀꯩꯅꯣꯗꯣ ꯁꯦꯝꯒꯦ ꯃꯥꯒꯤ ꯗꯃ ꯐ꯭ꯔꯨ ꯀꯁ ꯁꯄꯣꯔꯠꯀ ꯎꯝ ꯈꯪꯗꯦꯗꯥ
ꯑ ꯍꯣꯏ ꯎꯝ ꯆꯩ ꯌꯨꯡꯕꯤꯕꯗꯣ ꯃꯥ ꯌꯦꯠ ꯌꯦꯠꯂꯒ ꯌꯥ ꯅꯣꯏ ꯗ꯭ꯔꯥꯒꯣꯟ ꯐ꯭ꯔꯨꯠꯁꯨ ꯄꯥꯟꯕ꯭ꯔꯣ
ꯎꯝ ꯍꯟꯗꯛꯅꯥ ꯄꯥꯟꯗꯤ ꯄꯟꯗꯔ꯭ꯤꯗ ꯄꯥꯗꯤ ꯄꯥꯟꯗ꯭ꯔꯤꯗꯪ ꯑꯍꯥꯟꯕ ꯆꯥꯎꯔꯦꯕ ꯑꯗꯨ ꯁꯞꯄꯣꯔꯠꯇꯨ ꯄꯤꯕ ꯌꯥꯔꯦꯕ ꯑꯗꯨꯒꯤ
ꯑꯣ ꯁꯦꯝꯃꯣ ꯁꯦꯝꯃꯣ ꯐꯩꯌꯦ ꯑꯗꯨꯒꯨꯝꯕ ꯁꯦꯝꯕꯥꯁꯨ
ꯑꯣ ꯐꯩꯌꯦ ꯐꯩꯌꯦ ꯑꯩ ꯈ꯭ꯋꯥꯏ ꯀꯩꯅꯣ ꯄꯥꯝꯃꯨꯕꯗꯤ ꯆꯩꯔꯥꯎ ꯆꯤꯡ ꯀꯥꯔꯝꯗꯥꯏꯒꯤ ꯀꯩꯅꯣ ꯈꯣꯡꯅꯥꯡ ꯄꯥꯝꯕꯤꯗ ꯑꯃ ꯀꯩꯅꯣ ꯍꯧꯕꯗꯣ ꯗ꯭ꯔꯒꯟ ꯐ꯭ꯔꯨꯏꯠ ꯂꯩꯩꯁꯪꯒꯤ ꯈꯣꯡꯅꯥꯎ ꯄꯥꯝꯕꯤ ꯑꯃ ꯈꯣꯡꯅꯥꯡ ꯄꯥꯝꯕꯤ ꯑꯗꯨꯝ ꯍꯧꯈ꯭ꯔꯕꯅꯦꯕ ꯃꯣꯏꯗꯤ ꯀ꯭ꯂꯥꯏꯕꯔꯅꯤꯅꯥꯀꯣ ꯃꯍꯩꯁꯨ ꯌꯥꯝ ꯄꯥꯜꯂꯦꯕ ꯀꯅꯥ ꯂꯧꯕꯁꯨ ꯈꯪꯗꯦ
ꯀꯩꯅꯣ ꯆꯩꯔꯥꯎ ꯆꯤꯡꯒꯤꯗ ꯄꯥꯟꯕ
ꯑꯥ ꯑꯥ ꯀꯥꯔꯝꯗꯥꯏꯗ ꯑꯦꯟꯇ꯭ꯔꯥꯟꯁꯀꯤ ꯆꯤꯡꯈꯣꯡꯒꯤ ꯃꯌꯥꯏꯗ ꯂꯩꯕꯗꯣ
ꯑꯣ ꯑꯗꯨꯗ ꯄꯥꯟꯕ꯭ꯔꯣꯕ ꯅꯪ ꯎꯔꯕꯣꯕ
ꯎꯌꯦꯍꯦ ꯌꯥꯝ ꯆꯥꯎꯔꯦ
ꯑꯣ ꯅꯪ ꯍꯦꯛꯄ ꯌꯥꯗ꯭ꯔꯣ
ꯑ ꯀꯅꯥ ꯀꯥꯗꯣꯏꯕ ꯈꯣꯡꯅꯥꯡꯗꯨꯕꯣ
ꯑꯣ ꯑꯥ ꯃꯊꯛꯇ ꯄꯥꯔꯤꯔꯣ
ꯎꯝ ꯃꯊꯛꯇ ꯑꯗꯨꯒꯤꯅꯤꯅꯦ ꯃꯈꯥ ꯄꯜꯂꯥꯗꯤ ꯂꯩꯔꯔꯣꯏ
ꯑꯣ ꯅꯪ ꯆꯩꯔꯥꯎ ꯆꯤꯡ ꯑꯗꯝ ꯀꯥꯕ꯭ꯔꯣ
ꯌꯥꯝ ꯅꯛꯏꯅꯥ ꯑꯩꯈꯣꯏ ꯂꯩꯕꯗꯣ ꯊꯪꯃꯩꯕꯥꯟ ꯅꯤꯅꯥ ꯎꯝ ꯑꯦꯚ꯭ꯔꯤ ꯏꯚꯤꯅꯤꯡ ꯒꯨꯝꯕ ꯀꯥꯏꯗ ꯋꯤꯟꯇꯔꯗꯗꯤ ꯐꯖꯅ ꯆꯠꯂꯦ ꯋꯤꯟꯇꯔꯗꯗꯤ ꯁꯃꯔꯗꯤ ꯄꯥꯛ ꯆꯠꯅꯤꯡꯗꯦ ꯁꯃꯟꯗꯅ
ꯑꯩꯈꯣꯏꯁꯨ ꯀꯥꯔꯝꯃꯦ ꯆꯩꯔꯥꯎ ꯆꯤꯡꯗꯣ ꯃꯇꯝ ꯈꯔꯗꯤ
ꯑꯣ
ꯌꯥꯝꯅ ꯇꯣꯏꯅꯗꯤ ꯅꯠꯇꯦ ꯑꯗꯨꯕꯨ ꯑꯗꯨꯝ ꯈꯔꯗꯤ ꯀꯥꯏꯌꯦꯕ
ꯎꯝ ꯍꯟꯗꯛ ꯑꯩ ꯍꯟꯗꯛ ꯁꯨꯇꯤ ꯑꯃ ꯂꯩꯅꯤ ꯂꯥꯛꯑꯣꯅꯦ ꯀꯥꯔꯨꯁꯤꯅꯦ
ꯑꯩꯈꯣꯏ ꯁꯨꯇꯤ ꯑꯃ ꯂꯩꯔꯀꯥꯟꯗ ꯂꯥꯛꯀꯦ
ꯎꯝ ꯍꯥꯏꯔꯛꯑꯣꯀꯣ
ꯍꯣꯏ ꯍꯥꯏꯔꯛꯀꯦ
ꯉꯛꯇꯕꯤꯅꯇꯣꯝꯇ ꯂꯣꯠ ꯂꯣꯠꯂꯒ ꯆꯠꯂꯒꯣ
ꯂꯣꯠꯂꯣꯏ ꯂꯣꯠꯂꯣꯏ꯫ ꯑꯁꯦꯡ ꯑꯁꯦꯡꯕ ꯍꯥꯏꯔꯒ ꯆꯠꯀꯦ ꯑꯦ ꯅꯪ ꯌꯥꯝ ꯇꯧꯕ ꯃꯥꯜꯂꯦꯀꯣ ꯑꯗꯨꯃꯥꯏꯅ ꯅꯪ ꯈꯔꯥ ꯌꯥꯝ ꯈꯪꯉꯤ
ꯊꯦꯡꯅꯈ꯭ꯔꯕ
ꯑꯦ ꯑꯦ ꯑꯦ ꯀꯔꯤ ꯌꯥꯝꯅ ꯊꯦꯡꯅꯈ꯭ꯔꯦ ꯑꯣ ꯑꯣ ꯑꯗꯨꯒꯤ ꯑꯦꯛꯁꯄꯤꯔꯤꯌꯦꯟꯁꯅꯦꯕ
ꯂꯩꯕꯗꯣ
ꯎꯝ
ꯃꯣꯏꯁꯨ ꯀꯥꯎꯕꯀꯣ ꯑꯗꯨꯒꯤ ꯍꯥꯏꯕꯗꯤ ꯑꯩꯁꯨ ꯀꯣꯂꯦꯖ ꯑꯗꯨꯝ ꯀꯥꯕꯅꯤꯅꯥ ꯀꯣ
ꯎꯝ
ꯄꯣꯠꯇꯣ ꯑꯩꯅ ꯁꯪꯕ ꯃꯇꯝꯗꯤ ꯃꯣꯏꯅ ꯑꯃꯨꯛꯀ ꯁꯪꯗꯕ ꯃꯣꯏ ꯁꯊꯪ ꯇꯥꯏꯅꯒ ꯁꯪꯗꯅꯕ ꯑꯗꯨꯃꯥꯏꯅ ꯇꯧꯋ
ꯄꯨꯜꯂꯞ ꯁꯪꯕ ꯃꯇꯝ ꯑꯃꯨꯛ ꯐꯥꯎꯗꯕ ꯁꯟꯗꯦꯗꯤ ꯁꯪꯅꯤꯗ ꯄꯨꯜꯂꯞ
ꯑꯗꯨꯗꯤ ꯊꯪꯅꯤꯌꯦ ꯁꯥꯡ ꯊꯉꯦ ꯈꯪꯗ꯭ꯔꯦ ꯇꯥꯅꯤꯡꯗꯦꯅꯦ ꯀꯥꯅꯤꯡꯗꯅꯦ ꯀꯃꯟꯗꯅ ꯃꯁꯛꯀ ꯌꯦꯡꯅꯤꯡꯗꯦ ꯍꯥꯟꯅꯗꯤ ꯐꯥꯔꯁ ꯇꯥꯏꯝ ꯀꯥꯕ ꯃꯇꯝꯗꯗꯤ ꯌꯥꯝꯅ ꯀꯩ ꯍꯥꯏꯔꯁꯦ ꯋꯥꯅ ꯌꯥꯝꯅ ꯂꯥꯞꯅ ꯈꯜꯂꯦꯕ ꯑꯩꯈꯣꯏꯒꯤ ꯀꯩꯅꯣꯗꯣ
ꯎꯝ
ꯋꯥꯈꯧꯗꯣ ꯅꯨꯡꯇꯤ ꯆꯕꯒꯤ ꯑꯁ ꯌꯥꯝ ꯅꯛꯈ꯭ꯔꯦ
ꯎꯝ ꯍꯧꯖꯤꯛꯇꯤ ꯀꯥꯕꯨ ꯀꯥꯅꯤꯡꯗ꯭ꯔꯦꯕ
ꯀꯥꯅꯤꯡ ꯂꯩꯩꯗꯤ
ꯁꯨꯝꯃꯒꯨꯜ ꯂꯩꯔꯛꯇ꯭ꯔꯦꯕ
ꯑꯗꯨ ꯍꯥꯏ
ꯁꯨꯝ ꯎꯕ ꯄꯣꯠꯇꯤ ꯃꯒꯨꯟ ꯂꯩꯇꯦꯕ ꯑꯗꯨꯃꯥꯏꯅ ꯅꯪ ꯍꯧꯖꯤꯛ ꯆꯩꯔꯥꯎꯁꯤꯡꯤꯡ ꯃꯒꯨꯟ ꯂꯩꯇ꯭ꯔꯦꯕ
ꯎꯝ ꯃꯤ ꯑꯅꯧꯕꯒꯨꯝꯕ ꯆꯠꯃꯤꯟꯅꯔꯗꯤ ꯌꯥꯏꯅ
ꯀꯗꯔꯁꯦ ꯍꯩ ꯌꯥꯝꯅ
ꯑꯦ
ꯀꯗꯥꯏꯗꯗꯒꯤ ꯇꯃꯛꯀꯦ ꯅꯪꯏ ꯀꯗꯔꯁꯦ
ꯉꯪ ꯇꯝꯅꯤꯅꯦ
ꯑꯣ ꯑꯩꯅ ꯇꯝꯕꯤꯕ꯭ꯔꯣ
ꯎꯝ
ꯑꯩꯁꯨ ꯈꯜꯂꯦꯕ ꯑꯩꯅ ꯈꯪꯗ꯭ꯕ ꯃꯇꯝꯗ ꯇꯝꯈꯤꯕ ꯃꯥꯜꯂꯦꯕ ꯃꯅꯩꯑꯕ ꯀꯗꯔꯗꯣ
ꯅꯪꯒꯤ ꯀꯗꯗ꯭ꯔꯣ ꯑꯩꯉꯣꯟꯗ ꯆꯨꯔꯦꯕ ꯄꯛꯈ꯭ꯔꯦꯕ
ꯎꯝ ꯅꯪꯅ ꯍꯦꯟꯅ ꯍꯩꯀꯣ ꯋꯥ ꯉꯥꯡꯕ ꯃꯩꯇꯩꯔꯣꯟꯗꯣ
ꯁꯤꯌꯥ ꯍꯩꯇꯦ
ꯄꯥꯛꯈ꯭ꯔꯦꯀꯣ ꯍꯥꯏꯖꯂꯦ
ꯑꯗꯨꯕꯨꯗꯤ ꯑꯗꯨꯝ ꯁꯤꯖꯤꯟꯅꯕ ꯋꯥꯅꯤꯅꯀꯣ
ꯎꯝ ꯅꯣꯏꯁꯨ ꯑꯗꯨꯝ ꯅꯣꯏ ꯃꯁꯦꯟꯁꯨ ꯑꯗꯨꯝ ꯉꯥꯡꯅꯕ꯭ꯔꯣ
ꯥꯏꯁ ꯃꯔꯛ ꯃꯔꯛ ꯂꯩꯅ ꯀꯩ ꯍꯥꯏꯁꯤꯔ ꯐ꯭ꯔꯤꯠ ꯇꯥꯒꯨꯝꯕ ꯃꯤ ꯂꯛꯅꯕꯒꯨꯝꯕꯀꯣ ꯃꯤ ꯎꯁꯤꯠꯇꯕꯒꯨꯝꯕ ꯀꯩ ꯌꯥꯗ꯭ꯔꯥ
ꯍꯥꯥ ꯎꯝ
ꯍꯒꯕ꯭ꯔꯣ
ꯍꯥ
ꯀꯩ ꯍꯥꯏꯕ꯭ꯔꯣ
ꯏꯃꯥꯟꯅꯕꯤꯅ ꯀ꯭ꯂꯥꯁ ꯀꯨꯝꯁꯦꯅ ꯍꯥꯏꯕ ꯑꯗꯨꯗꯨꯒꯤ ꯍꯥꯏꯔꯛꯏꯕꯅꯤꯗ
ꯀ꯭ꯂꯥꯁ ꯑꯃꯨꯛꯀ ꯍꯧꯗꯣꯏꯔꯣ
ꯑꯩꯈꯣꯏꯗꯤ ꯕ꯭ꯔꯦꯛ ꯇꯣ ꯋꯥꯟ ꯑꯋꯥꯔ ꯊꯥꯔꯒ ꯑꯃꯨꯛ ꯑꯃꯨꯛ ꯀ꯭ꯂꯥꯁ ꯑꯃꯨꯛ ꯇꯧꯔꯒ ꯑꯃꯨꯛ ꯄꯨꯡ ꯀꯩꯅꯣꯗꯁꯨ ꯇꯤꯊꯥꯏꯗꯅ
ꯄꯨꯡ ꯋꯥꯗꯝꯒ ꯆꯠꯇꯣꯏꯕ ꯀ꯭ꯂꯥꯁ
ꯑꯥ ꯍꯣꯏ ꯑꯗꯨꯒ ꯑꯃꯨꯛ ꯁꯨꯇꯤ ꯊꯥꯗꯣꯕ
ꯎꯝ ꯃꯇꯝ ꯐꯥꯒꯗ꯭ꯔꯣ ꯍꯧꯖꯤꯛꯁꯦ ꯐꯁꯤ ꯐꯔꯅꯤ
ꯀꯔꯤ
ꯎ ꯇꯅ ꯃꯇꯝꯗ ꯗꯤꯔꯦꯁꯟꯗ
ꯀꯗꯧꯕ ꯗꯤꯔꯦꯁꯟꯗ ꯀꯗꯧꯕ
ꯔꯤꯖꯚꯦꯁꯟꯗꯨ ꯇꯔꯥ ꯐꯥꯗꯗꯤ ꯌꯥꯗꯦꯅ ꯅꯪꯅ ꯄꯪꯉꯦ
ꯑꯩꯈꯣꯏ ꯀ꯭ꯂꯥꯁꯇꯤ ꯋꯥꯟꯗ꯫ ꯋꯥꯟ ꯍꯥꯏꯁꯦ ꯑꯩꯈꯣꯏ ꯀ꯭ꯂꯥꯁ ꯀꯨꯝꯕꯗꯨꯅꯦꯕ꯫ ꯑꯣꯖꯥ ꯆꯪꯕꯗꯤ ꯀꯩꯅꯣꯒꯨꯝꯕ ꯂꯩ ꯍꯥꯏꯗꯤ꯫ ꯍꯣꯏ ꯋꯥꯟ ꯇꯦꯟꯒꯨꯝꯕ꯫
ꯑꯣ꯫
ꯃꯣꯏ ꯃꯣꯏꯒꯤ ꯃꯣꯏ ꯃꯣꯏꯒꯤ ꯃꯇꯝꯅꯤ ꯋꯥꯟ ꯇꯦꯟꯒꯨꯝꯕ ꯋꯥꯟ ꯁꯨꯋꯥꯏꯒꯨꯝꯕ ꯑꯗꯨꯒꯨꯝꯕ꯫
ꯑꯗꯨꯗꯃꯥꯏ ꯑꯩ ꯗꯨꯅꯤꯗ꯫ ꯇꯩꯗꯤ ꯀꯩꯁꯨꯅ ꯅꯠꯇ ꯎꯝ꯫ ꯑꯩ ꯎꯝ꯫ ꯎꯝ ꯉꯁꯥꯏꯗꯤ ꯑꯩꯗꯣ ꯆꯥꯛ ꯆꯥꯗ꯭ꯔꯦꯕ꯫ ꯑꯌꯨꯛꯇꯣ ꯑꯗꯨꯒꯤ ꯑꯩ ꯇꯨꯝꯅꯤꯡꯉꯦ꯫ ꯇꯨꯝꯅꯤꯡꯃꯟꯕꯒꯤ ꯑꯗꯨꯒ ꯑꯩꯗꯣ ꯍꯜꯂꯛꯑꯦꯗꯅ ꯕ꯭ꯔꯦꯛꯇꯣ ꯕ꯭ꯔꯦꯛ ꯍꯜꯂꯛꯄ ꯃꯇꯝꯗꯗꯤ ꯑꯩꯗꯣ ꯀ꯭ꯂꯥꯁ ꯇꯧꯕ ꯃꯇꯝꯗ ꯑꯩꯗꯣ ꯆꯥꯛ ꯌꯥꯝ ꯂꯥꯝꯃꯦ꯫ ꯑꯗꯨꯒ ꯀ꯭ꯂꯥꯁ ꯍꯜꯂꯛꯄ ꯃꯇꯝꯗ ꯆꯥꯛ ꯑꯃꯨꯛ ꯂꯧꯔꯦ ꯑꯗꯨꯒ ꯆꯥꯛꯇꯣ ꯆꯥꯕꯅꯦꯕ ꯑꯗꯨꯒ ꯆꯥꯛ ꯆꯥꯕꯗꯨꯒꯤ ꯀꯩꯅꯣ ꯇꯧꯑꯦꯕ ꯄꯨꯡꯗꯣ꯫ ꯆꯥꯛ ꯆꯥꯔꯗꯤ ꯍꯥꯏꯗꯤ ꯊꯕꯛ ꯑꯃ ꯇꯧꯔꯗꯤ ꯄꯨꯡ ꯍꯧꯕꯗꯤ ꯈꯪꯍꯧꯗꯦꯗꯅ꯫ ꯑꯗꯨꯒꯤꯅꯤꯗ꯫ ꯈꯪꯍꯧꯗꯔꯥꯕ ꯑꯩ ꯄꯨꯡꯗꯨꯁꯨ꯫ ꯫
ꯍꯧꯒꯠꯄ ꯐꯥꯎ ꯉꯝꯗ ꯃꯥꯜꯂꯦꯀꯣ꯫
ꯑꯁ ꯉꯝꯃꯦꯍꯦ ꯍꯧꯒꯂꯦ꯫
ꯑꯦ ꯍꯧꯖꯤꯛ ꯀꯨꯝ ꯗꯣꯏ꯫
ꯎꯝ ꯄꯨꯡ ꯍꯣꯏ ꯀꯜꯁꯇꯨ ꯀꯨꯝꯗꯣꯏꯅꯤ ꯍꯧꯖꯤ꯫ ꯅꯪꯗꯤ ꯌꯨꯝꯗ ꯂꯩꯕꯅꯤꯅ ꯅꯨꯡꯉꯥꯏ ꯅꯨꯡꯉꯥꯏꯅ ꯂꯩꯌꯨꯀꯣ꯫
ꯍꯣꯏ ꯍꯣꯏ ꯅꯨꯡꯉꯥꯏ ꯂꯩꯒꯦ ꯅꯪꯒꯤ ꯃꯍꯨꯠꯁꯨ ꯂꯩꯕꯤꯒꯦ꯫
ꯍꯣꯏ ꯍꯣꯏ ꯑꯩꯒꯤ ꯃꯍꯨꯠꯇꯣ ꯈꯔ ꯅꯨꯡꯉꯥꯏꯌꯨ꯫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
ꯎꯝ꯫
ꯎꯝ ꯐꯔꯦ ꯐꯔꯦ ꯑꯗꯨꯗꯤ ꯐꯖꯅ ꯌꯥꯎꯔꯨꯔꯣ ꯑꯗꯨꯗꯤ ꯎꯝ꯫
ꯎꯝ꯫ ꯎꯝ꯫